ꯍꯥ
ꯑꯣ ꯇꯥꯏꯑꯦ ꯇꯥꯏꯑꯦ
ꯍꯜꯂꯣ
ꯇꯥꯏꯌꯦ
ꯑ
ꯍꯜꯂꯣ ꯇꯥꯏꯌꯦ
ꯍꯜꯂꯣ
ꯇꯥꯕ꯭ꯔꯣ
ꯇꯥꯏꯌꯦ ꯍꯜꯂꯣ
ꯐꯖꯅ ꯇꯥꯕ꯭ꯔꯅꯦ
ꯏꯃꯥꯅꯕꯤ ꯇꯥꯗ꯭ꯔꯣ
ꯑꯩꯕꯨꯗꯤ ꯇꯥꯏꯌꯦ ꯅꯪ ꯇꯥꯕ꯭ꯔꯣ
ꯑꯣ ꯇꯥꯏ ꯏꯃꯥꯅꯕꯤꯕꯨ ꯀꯩꯗꯧꯔꯝꯃꯤꯅꯣ ꯍꯧꯖꯤꯛꯨꯄꯣ ꯋꯥ
ꯁꯨꯝ ꯂꯩꯔꯝꯃꯤꯌꯦ
ꯑꯣ ꯀꯩ ꯊꯕꯛ ꯇꯧꯔꯝꯃꯤꯅꯣ
ꯀꯩꯁꯨ ꯇꯧ ꯗꯦꯗ ꯂꯥꯏꯔꯤꯛ ꯈꯔ ꯌꯦꯡꯉꯝꯕꯅꯦ ꯅꯪꯗꯤ ꯀꯩꯗꯧꯔꯤꯅꯣ ꯍꯜꯂꯣ
ꯏꯃꯥꯟꯅꯕꯤ ꯑꯦꯛꯖꯥꯝ ꯑꯃ ꯊꯥꯅꯤ ꯍꯥꯏꯕꯗꯣ ꯍꯥꯏꯗꯤ ꯑꯩꯖꯨ ꯀꯣꯆꯤꯡꯗꯣ ꯌꯥꯎꯒꯦ ꯇꯧꯕꯅꯦꯕ ꯑꯗꯨ ꯀꯃꯥꯏ ꯀꯃꯥꯏꯅ ꯇꯧꯒꯦꯅ ꯍꯪꯉꯛꯀꯦꯅ ꯑꯩꯖꯦ ꯇꯧꯔꯛꯄꯅꯦ ꯏꯃꯥꯟꯅꯕꯤꯗ ꯑꯗꯨ ꯄꯩꯁꯥ ꯅꯨꯡꯁꯥꯅ ꯀꯌꯥꯝ ꯆꯪꯕꯅꯣ ꯈꯣꯠꯄꯅꯣꯗꯣ ꯇꯅ ꯈꯨꯁꯤꯟ ꯇꯧꯕ ꯑꯗꯨꯝ ꯍꯥꯏꯗꯤ ꯑꯗꯨꯝ ꯅꯨꯡꯉꯥꯏꯕ꯭ꯔꯥ ꯍꯥꯏꯗꯤ ꯑꯣꯖꯥ ꯇꯥꯛꯄ ꯈꯣꯠꯄꯗ ꯑꯗꯨꯝ ꯅꯨꯡꯉꯥꯏꯕ꯭ꯔꯥꯕ
ꯑꯣꯖꯥ ꯀꯩꯀꯥꯗꯤ ꯌꯥꯝ ꯐꯖꯅ ꯇꯥꯛꯑꯦ ꯑꯗꯨꯒ ꯑꯥ ꯍꯧꯖꯤꯛꯇꯤ ꯀꯣꯆꯤꯡꯁꯦ ꯀ꯭ꯂꯥꯁ ꯍꯧꯖꯤꯜꯂꯦꯕꯀꯣ ꯑꯗꯨꯗꯨꯅ ꯅꯪꯗꯣ ꯑꯩꯉꯣꯟꯗꯒꯤ ꯅꯣꯠꯁ ꯈꯔ ꯂꯧꯔꯒ ꯃꯈꯥ ꯇꯥꯅ ꯌꯥꯎꯒꯦ ꯍꯥꯏꯕꯨꯗꯤ ꯌꯥꯏꯌꯦꯕ ꯑꯗꯨꯒ ꯄꯩꯁꯥꯕꯨꯗꯤ ꯂꯨꯄꯥ ꯂꯤꯁꯤꯡ ꯑꯅꯤꯃꯨꯛ ꯆꯪꯉꯦ ꯑꯗꯨ ꯅꯪ ꯅꯣꯠꯁꯇꯣ ꯂꯧꯔꯒ ꯌꯥꯎꯒꯦ ꯍꯥꯏꯔ ꯃꯈꯥ ꯑꯗꯨꯝ ꯆꯠꯊꯒꯦ ꯍꯥꯏꯔ ꯀꯃꯥꯏꯅ ꯇꯧ ꯇꯧꯕꯅꯣ
ꯎꯝ ꯍꯜꯂꯣ ꯑꯣ ꯑꯗꯨꯗꯤ ꯑꯩꯁ ꯁꯨ ꯌꯥꯎꯅꯕ ꯍꯣꯠꯅꯔꯩ ꯏꯇ ꯍꯥꯏꯗꯤ ꯑꯥ ꯄꯩꯁꯥꯒꯤꯗꯣ ꯍꯥꯏꯗꯤ ꯑꯩꯖꯨ ꯁꯣꯝꯗ ꯑꯈꯣꯢ ꯃꯥ ꯍꯣꯏꯗ ꯑꯩꯁꯨ ꯍꯥꯏꯅꯤꯡꯑꯛꯀꯅꯤ ꯑꯗꯨꯅ ꯌꯥꯎꯕ ꯅꯨꯡꯉꯥꯏ ꯈꯣꯠꯂꯦ ꯍꯥꯏꯔꯕꯅꯤꯅ ꯑꯩꯁꯨ ꯍꯟꯗꯛ ꯑꯗꯨ ꯑꯦꯛꯖꯥꯝꯗꯣ ꯊꯥꯖꯤꯔꯅ ꯈꯟꯕꯅꯦꯕ ꯄꯩꯁꯥꯕꯨꯗꯤ ꯌꯥꯝ ꯆꯤꯠꯂꯦ ꯍꯧꯖꯤꯛꯀꯥꯟꯗ ꯍꯥꯏꯗꯤ ꯃꯥꯊꯥ ꯌꯥꯝ ꯁꯥꯕ ꯑꯩꯖꯦ ꯍꯥꯏꯗꯤ ꯑꯦꯛꯖꯥꯝ ꯑꯃ ꯂꯣꯏꯒꯤꯗ ꯉꯥꯏꯔꯤ ꯑꯃ ꯑꯃꯨꯛ ꯑꯗꯨꯒꯤ ꯄꯥꯅꯤꯉꯥꯏ ꯃꯇꯝꯖꯦ ꯄꯅ ꯍꯟꯗꯛ ꯊꯥꯖꯤꯗ ꯑꯣꯏꯕꯅꯤꯅ ꯊꯥꯗꯤ ꯍꯥꯏꯗꯤ ꯄꯔꯥꯗ ꯐꯖꯅ ꯄꯥꯎꯍꯧꯕꯖꯨ ꯑꯣꯏꯗ꯭ꯔꯦꯕ ꯑꯗꯨꯏꯖꯨ ꯂꯥꯏꯕꯛ ꯌꯦꯡꯉꯒꯦ ꯇꯧꯕꯅꯦ ꯑꯗꯣ ꯍꯥꯏꯗꯤ ꯎꯝ ꯈꯟꯕꯨ ꯈꯜꯂꯦ ꯈꯟꯕꯨ ꯈꯟꯈ꯭ꯔꯦ ꯍꯟꯗꯛꯇꯤ ꯑꯗꯨꯝ ꯗꯥꯎꯗ ꯌꯦꯡꯉꯒꯦ ꯑꯩꯗꯣ ꯑꯗꯨꯒ ꯄꯩꯁꯥ ꯅꯨꯡꯁꯥꯗꯨꯁꯨ ꯃꯃꯥ ꯍꯣꯏꯗ ꯍꯥꯏꯐꯦꯠ ꯍꯥꯏꯅꯔꯒꯀꯣ ꯑꯩꯅꯍꯥꯟꯕꯗꯤ ꯍꯥꯏꯐꯦꯠ ꯄꯟꯕꯅꯦꯕ ꯑꯗꯨ ꯃꯣꯏꯅ ꯑꯗꯨ ꯅꯪꯅꯪ ꯄꯥꯝꯝꯕꯒꯤ ꯊꯥꯎꯑꯣ ꯈꯣꯠꯂꯣ ꯍꯥꯏꯔꯛꯏ ꯑꯗꯨꯃꯥꯏꯅ ꯇꯧꯔꯒ ꯑꯩꯖꯦ ꯍꯟꯗꯛꯇꯣ ꯃꯑꯣꯡ ꯌꯦꯡꯉꯒꯦ ꯇꯝꯅꯦ ꯇꯥꯕꯥ ꯢꯃꯥꯅꯕꯤ ꯄꯨꯟꯅ ꯆꯠꯃꯤꯟꯅꯖꯦ ꯍꯌꯦ ꯇꯧꯕ ꯅꯪ ꯀꯣꯆꯤꯡ ꯌꯥꯎ ꯆꯠꯄꯗꯣ ꯍꯥꯏꯗꯤ ꯆꯠꯄꯗꯣ ꯑꯩꯁꯨ ꯅꯨꯡꯉꯥꯏꯇꯦꯕ ꯑꯗꯨꯅ ꯏꯃꯅꯥꯗꯤ ꯅꯪꯒ ꯄꯨꯟꯅ ꯆꯠꯃꯤꯟꯅꯔꯖꯦ ꯍꯥꯏꯗꯤ ꯄꯨꯡꯗꯣ ꯄꯨꯡꯗꯣ ꯅꯨꯡꯗꯥꯡ ꯋꯥꯏꯔꯝꯗꯅꯦ ꯍꯥꯏꯗꯥꯏꯅꯦ
ꯃꯥꯅꯦ ꯅꯨꯃꯤꯗꯥꯡ ꯋꯥꯏꯔꯝꯗꯅꯦ ꯑꯗꯨꯝ ꯌꯥꯎꯕ ꯀꯩꯁꯨ ꯀꯥꯏꯗꯤꯌꯦ ꯑꯗꯨꯝ ꯆꯠꯃꯤꯟꯅꯁꯦ ꯑꯩꯁꯨ ꯏꯇꯣꯝꯇ ꯆꯠꯄꯗꯣ ꯅꯨꯡꯉꯥꯏꯇꯗꯅ ꯂꯩꯔꯝꯃꯤꯅꯦ ꯑꯗꯒꯤ ꯑꯣꯖꯥꯁꯨ ꯂꯥꯏꯔꯤꯛ ꯑꯗꯨꯝ ꯐꯖꯅ ꯇꯥꯛꯑꯦ ꯄꯥꯅꯕ ꯈꯣꯠꯅꯕ ꯃꯦꯇꯔꯤꯌꯦꯜꯁ ꯀꯩꯀꯥꯗꯣ ꯐꯖꯅ ꯄꯤꯕꯀꯣ ꯑꯗꯨꯗꯨꯅ ꯑꯗꯨꯝ ꯍꯥꯏꯗꯤ ꯍꯥꯟꯅ ꯌꯥꯎꯍꯧꯗꯕꯒꯩꯗꯣ ꯑꯣꯖꯥꯈꯩꯗ ꯍꯥꯏꯔꯒ ꯃꯈꯥ ꯇꯥꯅ ꯍꯥꯏꯗꯤ ꯍꯥꯏꯐꯦꯠꯇꯪ ꯇꯥꯛꯄꯤꯌꯨ ꯈꯣꯠꯂꯣꯅ ꯍꯥꯏꯕꯗꯁꯨ ꯑꯗꯨꯝ ꯌꯥꯔꯛꯀꯅꯤꯕ ꯌꯥꯝ ꯐꯔꯦ ꯅꯪꯅ ꯁꯨꯃꯥꯏꯅ ꯊꯦꯡꯉꯁꯨ ꯊꯦꯡꯅ ꯌꯥꯎ ꯀꯅ ꯍꯥꯏꯔꯛꯏꯁꯦ ꯑꯦꯛꯖꯥꯝꯁꯨ ꯀꯨꯏꯗ꯭ꯔꯕꯅꯤꯅ ꯂꯥꯏꯔꯤꯛꯁꯨ ꯐꯖꯅ ꯃꯄꯨꯡ ꯐꯥꯅ ꯄꯥꯕꯗꯣ ꯃꯇꯦꯡ ꯄꯥꯡꯅꯕ ꯇꯨꯋꯏꯁꯟꯗꯣ ꯆꯠꯃꯤꯟꯅꯔꯁꯦ ꯄꯨꯟꯅ
ꯍꯜꯂꯣ ꯇꯥꯕ꯭ꯔꯣ
ꯑꯣ ꯎꯝ ꯑꯩ ꯋꯥꯍꯩ ꯑꯗꯨꯅꯦ ꯑ ꯊꯕꯛ ꯑꯦꯒꯦ ꯇꯧ ꯈꯜꯂꯝꯕꯅꯦꯕ ꯑꯩꯗꯣ ꯑꯗꯨꯒ ꯂꯥꯏꯔꯤꯛꯁꯨ ꯍꯥꯏꯗꯤ ꯂꯥꯏꯔꯤꯁꯨ ꯑꯃꯐꯥꯎ ꯂꯩꯇ꯭ꯔꯤ ꯑꯗꯣ ꯂꯥꯏꯔꯤꯁꯨ ꯂꯩꯕꯒꯤ ꯄꯩꯁꯥ ꯅꯨꯡꯁꯥ ꯄꯩꯁꯥ ꯅꯨꯡꯁꯥꯁꯨ ꯑꯗꯨꯝ ꯆꯪꯗ꯭ꯔꯦ ꯑꯗꯨ ꯂꯩꯕꯗꯣ ꯀꯣꯆꯤꯡ ꯌꯥꯎꯕ ꯍꯥꯏꯅ ꯑꯗꯨꯝ ꯐ꯭ꯔꯤꯗ ꯆꯠꯄꯗꯤ ꯌꯥꯕꯥ ꯅꯠꯇꯕꯅꯤꯅꯀꯣ ꯑꯗꯒꯤ ꯂꯥꯏꯔꯤꯛꯁꯨ ꯂꯩ ꯂꯩꯅꯕ ꯇꯧꯔꯒꯦ ꯇꯧꯕꯅꯦ ꯑꯗꯣ ꯍꯥꯏꯗꯤ ꯅꯣꯏ ꯄꯥꯏꯕ ꯂꯔꯤꯛ ꯍꯥꯏꯗꯤ ꯋꯥꯏꯒꯦ ꯍꯥꯏꯕꯗꯨꯁꯨ ꯐꯔꯛ ꯇꯥꯅꯤꯗꯅ ꯍꯥꯏꯗꯅꯁꯨ ꯑꯥ ꯑꯗꯨꯅ ꯀꯁꯤꯡ ꯑꯃꯨꯛ ꯌꯥꯎꯗꯣꯏꯅꯤꯅ ꯑꯗꯨ ꯅ ꯑꯩꯖꯨ ꯂꯥꯏꯔꯤꯛꯇꯨ ꯂꯩꯔꯒ ꯌꯥꯝ ꯊꯨꯅ ꯑꯊꯨꯕ ꯃꯇꯝꯗ ꯑꯩꯁꯨ ꯀꯣꯆꯤꯡꯗꯣ ꯌꯥꯎꯅꯕ ꯇꯧꯔꯅꯤ ꯑꯗꯨꯒ ꯑꯁ ꯍꯧꯖꯤꯛꯀꯥꯟꯗ ꯌꯥꯝ ꯌꯦꯡꯉꯣ ꯑꯩꯁꯦ ꯄꯩꯁꯥ ꯇꯥꯟꯖꯤꯔꯥ ꯀꯥꯏꯅ ꯈꯜꯂꯦꯕ ꯑꯗꯨꯅ ꯀꯩ ꯀꯩꯁꯤꯒꯦꯅ ꯈꯟꯕꯗ ꯀꯣꯛꯁꯨ ꯊꯣꯛꯂꯇꯦ ꯍꯥꯏꯗꯤ ꯍꯧꯖꯤꯛꯀꯥꯟꯁꯦ ꯃꯊꯥ ꯌꯥꯝ ꯁꯥꯏꯌꯦꯕ ꯏꯁꯥ ꯅꯨꯡꯁꯥꯁꯦ ꯁꯤꯖꯤꯟꯅꯕ ꯃꯇꯥꯡꯁꯨ ꯑꯣꯏꯗ ꯑꯗꯒꯤ ꯄꯩꯁꯥ ꯇꯥꯜꯂꯒꯦ ꯆꯠꯊꯣꯛ ꯆꯠꯁꯤꯟꯒꯦ ꯍꯥꯏꯔꯁꯨ ꯅꯣꯡꯖꯨ ꯊꯥ ꯃꯇꯝ ꯑꯣꯏꯕꯅꯤꯅꯀꯣ ꯆꯠꯊꯣꯛꯄꯗꯁꯨ ꯑꯃꯨꯛ ꯐꯔꯛ ꯇꯥꯕ ꯑꯗꯒꯤ ꯅꯨꯄꯤ ꯑꯣꯏꯈꯔꯦ ꯍꯥꯏꯗꯤ ꯌꯥꯝꯅ ꯀꯩꯅꯣ ꯇꯧ ꯆꯠꯄꯗ ꯁꯨꯝ ꯅꯨꯡꯉꯥꯏꯇꯦꯗꯅ ꯑꯗꯨꯅ ꯑꯅꯛꯄꯗ ꯇꯦꯛ ꯇꯦꯛ ꯑꯣꯖꯥ ꯑꯣꯏ ꯆꯠꯄ꯭ꯔꯥ ꯑꯗꯨꯃꯥꯏꯅ ꯑꯗꯨꯒꯨꯝꯕ ꯑꯃꯁꯨ ꯈꯜꯂꯤꯅꯦ ꯑꯩꯗꯤ ꯑꯗꯨꯃꯥꯏꯅ ꯆꯠꯂ ꯈꯣꯠꯂꯒ ꯄꯩꯁꯥ ꯈꯔꯒ ꯇꯥꯟꯗ꯭ꯔꯗꯤ ꯌꯥꯔꯔꯣꯏꯕ ꯆꯥꯎꯔꯛꯑꯕꯅꯤꯅ ꯍꯥꯏꯗꯤ ꯌꯨꯝꯗ ꯄꯩꯁꯥ ꯅꯤꯕꯁꯤꯁꯨ ꯅꯨꯡꯉꯥꯏꯇꯗꯅ ꯑꯗꯨꯅ ꯑꯩꯁꯨ ꯑꯗꯨꯃꯥꯏꯅ ꯄꯩꯁꯥ ꯊꯣꯛꯅꯕ ꯈꯜꯂꯤꯕꯅ ꯌꯨꯝꯒ ꯇꯥꯟꯅꯔꯒ ꯇꯧꯖꯔꯦ ꯏꯇꯥꯁꯨ ꯏꯇꯥꯗ ꯍꯥꯏꯔꯅ ꯄꯩꯁꯥ ꯈꯔ ꯀꯣꯝꯕꯅꯤꯅ ꯐꯔꯝꯒꯅꯤ ꯑꯩꯗꯤ ꯍꯧꯖꯤ ꯈꯪꯗꯦ ꯏꯃꯥ ꯑꯣꯏꯔꯁꯨ ꯑꯃꯨ ꯄꯩꯁꯥ ꯌꯥꯝꯀꯥꯟꯗ ꯌꯥꯝ ꯆꯤꯜꯂꯦ ꯍꯥꯏꯕꯗꯤ ꯑꯩꯨꯠꯐꯥꯎꯁꯨ ꯃꯁꯥ ꯉꯝꯗꯕꯒꯤ ꯃꯉꯣꯟꯗ ꯃꯥꯁꯨ ꯃꯁꯥ ꯉꯝꯗꯕ ꯄꯩꯁꯥꯅ ꯑꯗꯨꯝ ꯆꯪꯉꯦꯕ ꯑꯍꯜ ꯂꯩꯥꯏꯅꯥꯁꯨ ꯑꯣꯏꯕꯅꯤꯅ ꯎ ꯒ꯭ꯌꯥꯟ ꯇꯥꯗꯦ ꯇꯧꯔꯤꯁꯦ
ꯂꯨꯈꯤꯕꯗꯤ ꯄꯩꯁꯥꯗꯣ ꯐꯨꯜ ꯄꯤꯗ꯭ꯔꯒꯁꯨ ꯌꯥꯒꯅꯦꯕꯀꯣ ꯄꯨꯂꯞ ꯅꯠꯇ꯭ꯔꯒꯁꯨ ꯍꯥꯏꯗꯤ ꯃꯔꯛꯇꯒꯤ ꯆꯪꯉꯛꯄꯅꯤꯅ ꯄꯩꯁꯥ ꯈꯔ ꯇꯥꯊꯣꯛ ꯇꯥꯁꯤꯟ ꯑꯗꯨꯝ ꯍꯥꯏꯅꯔꯒ ꯌꯥꯅꯤꯕ ꯁꯤꯔꯦ
ꯒ꯭ꯌꯥꯟ ꯇꯥꯗꯦꯀꯣ ꯍꯧꯖꯤꯛꯁꯦ ꯑꯦꯛꯖꯥꯥꯡ ꯂꯕꯩ ꯃꯇꯝꯒꯤ ꯂꯠꯐꯝ ꯈꯪꯗꯕꯤ ꯑꯗꯩ ꯀꯩꯗꯧꯁꯤꯒꯦ ꯑꯗ ꯈꯟꯕꯗꯁꯨ ꯀꯣ ꯀꯣꯛꯁꯨꯦ ꯊꯣꯛꯇꯦꯕ ꯑꯗꯨꯅ ꯑꯉꯥꯡ ꯇꯨꯏꯁꯟꯒ ꯈꯔ ꯇꯧꯒꯦꯔꯥ ꯑꯗꯨꯁꯨ ꯈꯜꯂꯤꯅꯦ ꯑꯩꯗꯤ ꯑꯩ ꯑꯅꯛꯄ ꯁ꯭ꯀꯨꯜꯗꯨꯁꯨ ꯑꯃꯨꯛ ꯄꯨꯔꯥ ꯇꯨꯏꯁꯟꯒ ꯄꯥꯔꯒ ꯑꯗꯨꯗꯒꯤ ꯑꯗꯨꯃꯥꯏꯅꯁꯨ ꯍꯥꯏ ꯑꯩꯈꯣꯏꯗꯁꯨ ꯀꯌꯥ ꯂꯁ ꯍꯂꯛꯇꯣꯏ ꯑꯥꯡ ꯇꯨꯏꯁꯟ ꯀꯩꯀꯩ ꯇꯝꯝꯕꯁꯤꯁꯨ ꯑꯗꯨꯅ ꯑꯗꯨꯃꯥꯏꯅ ꯇꯧꯁꯦ ꯑꯗꯨꯃꯥꯏꯅ ꯇꯧꯁꯤꯦꯔꯅ ꯍꯥꯏꯕ ꯑꯗꯨꯁꯨ ꯈꯜꯂꯦ ꯀꯣꯛꯁꯦ ꯀꯌꯥꯝ ꯈꯪꯗꯦ ꯀꯣꯛ ꯂꯧꯁꯤꯡ ꯑꯝꯇ ꯊꯣꯛꯇꯦ ꯍꯧꯖꯤꯛ ꯗꯤ ꯀꯣꯆꯤꯡꯗꯨꯁꯨ ꯑꯃꯨꯛ ꯌꯥꯎꯅꯤꯡꯕ ꯌꯥꯎ ꯍꯥꯏꯗꯤ ꯌꯥꯎꯔꯒꯦꯁꯨ ꯈꯜꯂꯤꯅꯤꯅ ꯑꯗꯨꯅ ꯑꯗꯨꯗꯤ ꯏꯃꯥꯟꯅꯕꯤꯒ ꯆꯠꯃꯤꯟꯅꯁꯦꯅ ꯍꯥꯏꯔꯤꯁꯦ ꯑꯩꯁꯨ ꯑꯗꯨ ꯂꯣꯏ ꯆꯠꯄ ꯀꯥꯟꯗ ꯑꯩꯁꯨ ꯉꯥꯛꯇ ꯍꯧꯔꯝꯃꯣ ꯍꯥꯏꯗꯤ ꯄꯩꯁꯥ ꯑꯗꯨꯈꯛꯇꯅ ꯆꯠꯂꯒ ꯑꯗꯨꯝ ꯆꯟꯕ ꯌꯥꯕꯥ ꯑꯣꯏꯕꯅꯤꯅꯀꯣ ꯑꯗꯨꯝ ꯄꯩꯁꯥꯗꯣ ꯄꯨꯔ ꯂꯥꯛꯑꯒꯦ ꯑꯗꯨꯒ ꯆꯠꯂꯒ ꯑꯗꯨꯃꯥꯏꯅ ꯇꯧꯃꯤꯟꯅꯁꯤ
ꯍꯣꯏ ꯐꯔꯦ ꯑꯗꯨꯗꯤ ꯅꯤꯡꯊꯧꯀꯥꯕ ꯅꯨꯃꯤꯠꯇꯒꯤ ꯄꯨꯟꯅ ꯆꯠꯂꯁꯦ ꯑꯗꯨꯗꯨꯒ ꯄꯩꯁꯥꯗꯣ ꯇꯥꯊꯣꯛ ꯇꯥꯁꯤꯟ ꯈꯔ ꯇꯧꯅꯔꯒ ꯌꯥꯎꯕ ꯌꯥꯅꯕ ꯁꯤꯜꯂꯁꯦ ꯌꯥꯝ ꯐꯔꯦ ꯅꯪꯅ ꯑꯗꯨꯃꯥꯏꯅ ꯍꯥꯏꯔꯛꯏꯁꯦ ꯍꯥꯏꯗꯤ ꯍꯧꯖꯤꯛꯇꯤ ꯏꯔꯥꯡ ꯃꯇꯝꯁꯨ ꯑꯣꯏꯕꯅꯤꯅ ꯄꯩꯁꯥ ꯅꯨꯡꯁꯥꯁꯨ ꯌꯥꯝꯅ ꯋꯥꯅꯕꯅꯤꯅ ꯑꯗꯨꯝ ꯌꯥꯁꯨ ꯌꯥꯔꯛꯀꯅꯤꯗ ꯑꯣꯖꯥꯈꯩꯗ ꯍꯥꯏꯕꯗ ꯁꯤ ꯀ꯭ꯂꯥꯁꯁꯨ ꯌꯥꯝ ꯅꯨꯡꯉꯥꯏ ꯐ꯭ꯔꯤꯗ ꯂꯩꯕꯒꯤ ꯃꯨꯠꯇ ꯁꯨꯃꯥꯏꯅ ꯑꯃ ꯇꯧꯁꯟꯅꯕ ꯍꯣꯠꯅꯔꯤꯁꯦ ꯌꯥꯝ ꯐꯔꯦ ꯍꯧꯖꯤꯛꯇꯤ ꯖꯤ ꯑꯥꯔ ꯑꯦꯐ ꯀꯨꯝꯕ ꯐꯥꯎꯔꯁꯨ ꯅꯦꯠ ꯐꯥꯎꯔꯁꯨ ꯄꯩꯁꯥꯁꯦ ꯑꯗꯨꯝ ꯃꯥꯒꯤ ꯏꯁꯇꯤꯄꯦꯟꯁꯦ ꯐꯪꯕꯅꯤꯅ ꯑꯗꯨꯝ ꯄꯨꯟꯅ ꯆꯠꯃꯤꯟꯅꯔꯒ ꯇꯧꯃꯤꯟꯅꯔꯁꯦ ꯑꯩꯁꯨ ꯃꯤ ꯃꯟꯗꯦꯒꯤ ꯅꯤꯡꯊꯧꯀꯥ ꯅꯨꯃꯤꯠ ꯅꯨꯃꯤꯠꯁꯤꯒꯤ ꯇꯨꯏꯁꯟ ꯆꯠꯄ ꯀꯥꯟꯒꯤꯗꯨꯗ ꯅꯪꯉꯣꯟꯗ ꯍꯧꯔꯛꯑꯝꯃꯒꯦ ꯑꯗꯨꯗꯨꯒ ꯄꯨꯟꯅ ꯆꯠꯃꯤꯟꯅꯅꯕ ꯑꯗꯣ ꯏꯕꯣꯛ ꯃꯁꯥ ꯉꯝꯗꯦ ꯍꯥꯏꯗꯨꯕꯨ ꯀꯌꯥꯝ ꯀꯟꯅ ꯉꯝꯗꯕꯅꯣ ꯍꯧꯖꯤꯛꯅ ꯈꯔ ꯐꯒꯠꯂꯕ꯭ꯔꯣ ꯀꯃꯥꯏꯅ ꯇꯧꯔꯤꯒꯦ ꯇꯥꯔꯦ ꯇꯥꯔꯦ
ꯑ ꯑꯗꯨ ꯏꯕꯣꯛꯇꯣ ꯈꯔꯕꯨꯗꯤ ꯐꯔꯦ ꯍꯧꯖꯤꯛꯇꯣ ꯍꯥꯏꯗꯤ ꯃꯥ ꯑꯍꯜ ꯂꯥꯏꯅꯥꯕꯨꯗꯤ ꯑꯣꯏꯕꯩꯅꯦꯕ ꯉꯍꯥꯟꯗꯣ ꯄꯨꯈꯠꯂꯨꯔꯦ ꯑꯗꯨꯒ ꯈꯣꯠꯄꯗꯣꯗꯤ ꯑꯍꯜ ꯂꯥꯏꯅꯥ ꯑꯣꯏꯕꯅꯤ ꯈꯣꯠꯄꯅꯤ ꯍꯥꯏꯔꯛꯦ ꯗꯣꯛꯇꯔꯅꯁꯨ ꯑꯗꯨꯒ ꯍꯤꯗꯥꯛ ꯂꯥꯡꯊꯛ ꯐꯖꯅ ꯄꯤꯖꯧ ꯈꯣꯠꯂꯣ ꯍꯥꯏꯔꯛꯑꯦꯕ ꯑꯗꯣ ꯍꯤꯗꯥꯛꯕ ꯂꯩꯕꯁꯨ ꯄꯩꯁꯥ ꯍꯥꯏꯕꯅꯤ ꯍꯧꯖꯤꯛꯀꯥꯟ ꯍꯤꯗꯥꯛ ꯑꯃ ꯂꯩꯕ ꯄꯩꯁꯥ ꯐꯅꯌꯥꯝ ꯆꯪꯉꯤꯗꯅ ꯑꯗꯨꯅ ꯍꯤꯗꯥꯛ ꯂꯥꯡꯊ ꯂꯩꯕꯗ ꯄꯩꯁꯥꯗꯣ ꯐꯅꯌꯥꯝ ꯆꯪꯈ꯭ꯔꯦꯕ ꯑꯗꯨ ꯑꯩꯩꯅꯝꯃꯅ ꯑꯩ ꯀꯣꯆꯤꯡ ꯇꯧꯅꯤꯡꯉꯦ ꯍꯥꯏꯕꯗ ꯍꯥꯏꯕꯗꯤ ꯍꯥꯏꯔꯤꯅꯦꯕ ꯍꯥꯏ ꯑꯗꯨꯝ ꯌꯥꯕꯗꯤ ꯌꯥꯏ ꯍꯥꯏꯕ ꯑ ꯑ ꯉꯝꯅꯗꯤ ꯇꯧꯕꯩ ꯈꯣꯠꯇꯦ ꯍꯥꯏ ꯑꯗꯨ ꯑꯩꯒꯤ ꯍꯧꯖꯤꯛ ꯑꯄꯥꯟ ꯊꯣꯛꯅ ꯊꯕꯛ ꯇꯧꯕꯗ ꯉꯝꯗ꯭ꯔꯦꯅ ꯍꯥꯏꯗꯤ ꯄꯁꯥ ꯅꯨꯡꯁꯥ ꯁꯃꯥꯏꯅ ꯆꯪꯈꯤꯕꯅꯤꯅ ꯑꯗꯨꯅ ꯀꯣꯆꯤꯡꯗꯨ ꯂꯣꯏꯔꯒ ꯑꯗ ꯑꯗꯨꯃꯥꯏꯗꯤ ꯑꯩꯅ ꯑꯉꯥ ꯈꯨꯗꯤꯡꯃꯛꯇ ꯇꯧꯔꯒ ꯁꯃꯥꯏꯅ ꯇꯥꯜꯂꯒꯦ ꯇꯧꯕꯅꯤꯗꯣ ꯑꯗꯨꯗꯨꯒ ꯑꯗꯨꯝ ꯀꯣꯆꯤꯡꯗꯨꯁꯨ ꯌꯥꯎꯔꯒ ꯃꯊꯪ ꯍꯟꯗꯛꯀꯤꯁꯦ ꯉꯝꯗ꯭ꯔꯒꯁꯨ ꯃꯊꯪꯗꯗꯤ ꯐꯥꯎꯕ ꯉꯝꯅꯕ ꯑꯗꯨꯃꯥꯏꯅ ꯍꯣꯠꯅꯔꯒꯦ ꯇꯧ ꯇꯥ ꯑꯩꯁꯨ ꯑꯗꯨꯗꯤ ꯊꯝꯕꯃꯒꯦꯀꯣ
ꯍꯣ ꯍꯣꯏ
ꯃꯥ
ꯎ